ꯇꯥꯕ꯭ꯔꯣ ꯋꯥ ꯇꯥꯏꯌꯦ
ꯑꯗꯨꯝ ꯐꯝꯃꯒ ꯂꯩꯌꯦ ꯅꯪꯗꯤ
ꯀꯅꯥ ꯀꯅꯥ ꯂꯩꯒꯦ
ꯏꯊꯟꯇ ꯂꯩꯌꯦ ꯅꯪꯗꯤ
ꯑꯣ
ꯀꯥꯏ ꯂꯩꯒꯦ
ꯀꯩ ꯍꯥꯏꯕ
ꯅꯪꯗꯤ ꯅꯊꯟꯇ ꯂꯩꯕ꯭ꯔꯣ
ꯑꯣ ꯍꯧꯖꯤꯛꯇꯤ ꯑꯩ ꯏꯊꯟꯇ ꯂꯩꯕꯅꯦ ꯅꯪꯗꯤ ꯀꯅꯥꯒ ꯂꯩꯔꯒꯦ
ꯑꯩꯁꯨ ꯏꯊꯟꯇ ꯂꯩꯌꯦꯗ
ꯂꯩꯌꯦ ꯀꯩ ꯆꯥꯔꯕꯣ
ꯆꯥꯔꯦ ꯍꯣꯏ ꯉꯁꯥꯏ ꯑꯌꯨꯛꯀꯤ ꯆꯥꯔꯦ
ꯑꯣ ꯀꯩ ꯏꯟꯁꯥꯡ ꯆꯥꯒꯦ
ꯑꯩꯈꯣꯏ ꯆꯥꯕ ꯅꯠꯇꯦ ꯍꯦ ꯑꯣ ꯌꯦꯅꯒꯤ ꯉꯔꯥꯡꯒꯤꯅꯦ ꯁꯥꯗꯧ ꯆꯥꯔꯣ
ꯑꯣ
ꯅꯪꯗꯤ ꯕꯖꯥꯔꯗ ꯂꯩꯕ꯭ꯔꯣ ꯌꯨꯝꯗꯥꯔꯣ
ꯌꯨꯝꯗꯅꯦ ꯀꯥꯏ ꯀꯥꯏ ꯆꯠꯀꯦ ꯉꯁꯤꯗꯤ
ꯑꯣ ꯉꯁꯤꯁꯦ ꯊꯕꯛ ꯊꯣꯛꯑꯦ ꯑꯗꯨꯅ ꯍꯜꯂꯛꯑꯦ
ꯍꯧꯖꯤꯛꯇꯤ ꯀꯅꯥ ꯀꯅꯥ ꯂꯩꯒꯦ
ꯍꯧꯖꯤꯛ ꯏꯅꯥꯎꯅꯨꯄꯤ ꯂꯩꯌꯦ ꯑꯩ ꯂꯩꯌꯦ ꯑꯩꯈꯣꯏ ꯑꯅꯤ ꯂꯩꯌꯦ ꯏꯅꯥꯎꯅꯨꯄꯤꯒ ꯑꯩ ꯂꯩꯌꯦ ꯅꯪꯗꯤ
ꯑꯩꯗꯤ ꯏꯊꯟꯇꯅꯤꯗ ꯍꯧꯖꯤꯛꯇꯤ
ꯌꯨꯝꯗ
ꯍꯣꯏ ꯅꯪꯗꯤ ꯁꯟꯗꯦꯗ ꯀꯃꯥꯏ ꯀꯃꯥꯏ ꯇꯧꯒꯦ
ꯁꯟꯗꯦ
ꯍꯣꯏ ꯁꯟꯗꯦ ꯅꯨꯃꯤꯠꯇ
ꯁꯟꯗꯦ ꯅꯨꯃꯤꯠꯇ ꯌꯨꯝꯗ ꯍꯣꯜ ꯗꯦ ꯂꯩꯌꯦꯗ ꯑꯩꯗꯤ ꯆꯥꯔ꯭ꯆꯁꯨ ꯆꯠꯇꯕ
ꯑꯣ ꯆꯥꯔ꯭ꯁ ꯆꯠꯇꯕ꯭ꯔꯣ
ꯍꯣꯏ ꯍꯧꯒꯠꯄ ꯉꯝꯗꯦ
ꯎꯝ
ꯅꯪꯗꯤ ꯆꯠꯄ꯭ꯔꯣ
ꯑꯩ ꯁꯟꯗꯦꯒ ꯋꯥꯔꯤ ꯂꯤꯕꯤꯌꯣꯔꯥ
ꯍꯥꯥ
ꯑꯩ ꯁꯟꯗꯦꯒꯤ ꯋꯥꯔꯤ ꯂꯤꯕꯤꯌꯨꯔꯥ
ꯍꯣꯏ
ꯁꯦꯟꯗꯦꯗꯀꯣ ꯑꯩꯗꯤ ꯍꯧꯒꯠꯂꯒ ꯆꯥꯔ꯭ꯁ ꯆꯠꯂꯦꯀꯣ ꯆꯠꯂꯒ
ꯍꯥ
ꯁꯦꯟꯗꯦ ꯌꯧꯗ꯭ꯔꯤꯉꯩꯗ ꯀꯩꯅꯣ ꯈꯟꯅꯔꯤ ꯑꯩꯍꯥꯛꯀꯤ ꯏꯃꯥꯟꯅꯁꯤꯡꯒ ꯀꯃꯥꯏꯅ ꯇꯧꯁꯤꯔꯥ ꯀꯩꯗꯧꯁꯤꯔꯥ ꯍꯥꯏꯕꯗꯣ
ꯑꯗꯨꯗꯣ ꯗꯤꯀꯁ ꯇꯧꯅꯤ ꯑꯗꯒꯤꯗꯤ ꯑꯗꯨꯒ ꯑꯗꯨꯅ ꯑꯣ ꯌꯥꯔꯕꯗꯣ
ꯑꯥ
ꯑꯥ ꯃꯣꯏꯒꯤꯗꯣ
ꯑꯥ
ꯑꯥ ꯑꯗꯨꯝꯃꯥꯏꯅ ꯍꯥꯏꯔꯛꯑꯦ ꯑꯣ ꯑꯇꯣꯞꯄ ꯑꯗꯨꯝ ꯎꯝ ꯑꯗꯨꯒ ꯑꯩꯁꯨ ꯄ꯭ꯂꯥꯟ ꯇꯧꯁꯦ ꯍꯥꯏꯌꯨꯀꯣ ꯑꯗꯨꯃꯥꯏꯅ ꯍꯥꯏꯔꯛꯀꯅꯤ ꯁꯟꯗꯦꯌꯗ ꯑꯗꯨꯒ ꯁꯟꯗꯦꯌꯗ ꯀꯔꯤꯔ ꯆꯨꯔꯆ ꯀꯥꯃꯤꯟ ꯅꯒꯅꯤ ꯀꯥꯕ ꯂꯣꯏꯔꯒ ꯃ ꯎꯝ ꯌꯨꯝꯗꯥ ꯆꯥꯛ ꯏꯟꯁꯥꯡ ꯊꯣꯡꯉꯥ ꯂꯩꯔꯦꯅꯦ ꯅꯨꯃꯤꯠ ꯈꯔꯅꯤ ꯇꯧꯔꯛꯅꯤ ꯈꯔꯅ ꯆꯥꯛ ꯊꯣꯡꯒꯅꯤ ꯃꯤ ꯈꯔꯅ
ꯎꯝ
ꯑꯗꯨꯝ ꯇꯧꯔꯅꯤ ꯑꯗꯨꯒ ꯃꯤ ꯈꯔꯅ ꯑꯗꯨꯃꯥꯏꯅ ꯍꯥꯏꯔꯦ ꯐꯣꯇꯣ ꯀꯥꯞꯃꯤꯟꯅꯕ ꯑꯗꯨꯝ ꯆꯠꯁꯦ ꯑꯗꯨꯃꯥꯏꯅ ꯑꯗꯨꯝ ꯑ ꯑꯗꯨꯒ ꯃꯤ ꯈꯔꯅ ꯏꯃꯥꯟꯅꯕꯤ ꯈꯔꯅ ꯏꯔꯣꯏꯕ ꯆꯠꯁꯦ ꯍꯥꯏꯅ ꯏꯔꯣꯏꯕꯗꯤꯀꯣ ꯍꯩꯇꯦꯕꯀꯣ ꯑꯗꯨꯒꯤ ꯏꯔꯣꯏꯕꯗꯤ ꯍꯩꯇꯦꯀꯣ ꯃꯣꯏꯗꯤ ꯌꯥꯝ ꯐꯩꯌꯦ ꯑꯗꯨ ꯑꯗꯨꯒ ꯃꯣꯏꯅꯗꯤ ꯑꯗꯨꯝ ꯍꯩꯕꯒꯤ ꯑꯩꯗꯤ ꯍꯩꯇꯕ ꯃꯣꯏꯒ ꯑꯗꯨꯝ ꯍꯥꯏ ꯍꯧꯖꯤꯛ ꯍꯧꯖꯤꯛ ꯍꯧꯖꯤꯛ ꯁꯦꯠꯅꯕꯣꯟꯁꯦꯔ ꯍꯥꯏꯕꯀꯣ ꯍꯧꯖꯤꯛꯇꯤ ꯀꯌꯥ ꯅꯨꯡꯁꯥꯁꯨ ꯃꯔꯛ ꯃꯔꯛ ꯗꯨꯝ ꯁꯥꯏꯌꯦ ꯌꯥꯝ ꯁꯥꯏꯌꯦꯕꯀꯣ ꯃꯔꯛ ꯃꯔꯛꯗꯤ ꯌꯥꯝꯅ ꯁꯥꯗꯦ ꯍꯟꯗꯛꯇꯗꯤ ꯅꯨꯡꯁꯥꯅ ꯑꯌꯥꯝꯕꯗ ꯑꯗꯨꯝ ꯁꯥꯏꯌꯦꯕꯀꯣ
ꯎꯝ
ꯅꯣꯡ ꯀꯩ ꯍꯥꯏꯔꯤꯅꯣ ꯅꯣꯡꯁꯨ ꯐꯖꯥꯅꯁꯨ ꯆꯨꯗꯦ ꯅꯣꯡ ꯆꯨꯗꯕꯅ ꯌꯥꯝꯃꯦ ꯑꯗꯨ ꯅꯣꯡꯁꯥꯁꯦ ꯌꯥꯝ ꯁꯥꯡꯕꯅꯤ ꯑꯗꯨꯒ ꯐꯣꯇꯣ ꯀꯥꯞꯅꯤꯉꯥꯏ ꯆꯠꯅꯤꯉꯥꯏꯁꯨꯀꯣ ꯐꯣꯇꯣ ꯀꯥꯞꯄ ꯆꯠꯅꯤꯉꯥꯏꯁꯨ ꯌꯥꯝ ꯕꯔꯃꯗꯒꯤꯀꯣ ꯆꯠꯊꯣꯛ ꯆꯠꯁꯤꯟ ꯇꯧꯕꯗꯨ ꯑꯂꯦꯅꯥ ꯒꯤ ꯑꯗꯨꯝ ꯇꯧꯔꯦ ꯑꯗꯨꯒ ꯎꯝ ꯑꯗꯨꯀꯟ ꯆꯠꯇꯕꯤꯗ ꯑꯈꯣꯏꯗꯣ ꯑ ꯌꯨꯝꯗ ꯂꯩꯔꯒ ꯁꯤꯡꯖꯨ ꯑꯗꯣ ꯁꯦꯝꯃꯒ ꯑꯗꯨꯝ ꯆꯥꯔꯦꯕꯀꯣ ꯁꯦꯝꯃꯒ ꯆꯥꯔꯦ ꯑꯗꯨꯒ ꯃꯣꯏꯁꯣꯝ ꯁꯤꯡꯖꯨ ꯄꯥꯝꯃꯦ ꯃꯤ ꯑꯌꯥꯝꯕꯅ ꯅꯨꯄꯤ ꯑꯌꯥꯝꯕꯅ ꯩꯅ ꯁꯤꯁꯨ ꯄꯥꯝꯃꯤꯅꯀꯣ ꯑꯗꯨꯒꯤ ꯁꯤꯁꯨ ꯄꯝꯃꯦ ꯃꯣꯏꯁꯨ ꯑꯗꯨꯝ ꯆꯥꯅꯤꯡꯕꯗ ꯑꯗꯣ ꯃꯣꯏ ꯃꯣꯏ ꯀꯤ ꯂꯩꯕꯁꯤꯡꯗꯣ ꯀꯩ ꯍꯥꯏꯔꯦ ꯃꯔꯣꯏꯒꯨꯝꯕ ꯀꯔꯤ ꯀꯌꯥꯅ ꯁꯤꯡꯖꯨꯗ ꯑꯗꯨꯝ ꯆꯪꯕꯁꯤꯡꯗꯣ ꯃꯣꯏꯗ ꯂꯩꯔꯗꯤ ꯃꯣꯏꯅꯁꯨ ꯑꯗꯨꯝ ꯄꯤꯔꯛꯀꯅꯤꯀꯣ ꯑꯗꯨꯒ ꯑꯩꯅ ꯂꯩꯕꯁꯤꯡꯗꯣ ꯑꯩꯁꯨ ꯑꯗꯨꯝ ꯄꯨꯊꯣꯛꯀꯅꯤꯕꯀꯣ ꯃꯥ ꯃꯥꯅ ꯂꯩ ꯕꯀꯣ ꯑꯗꯨꯝ ꯄꯨꯊꯣꯛꯅꯕ ꯎꯝ ꯑꯗꯨꯒ ꯎꯝ ꯃꯣꯏꯅꯀꯣ ꯎꯝ ꯎꯝ ꯃꯣꯏ ꯅꯦꯅꯦ ꯑꯩꯈꯣꯏꯣꯏ ꯑꯗꯨꯝ ꯁꯠ ꯁꯦꯠ ꯍꯥꯟꯅ ꯀꯧꯔꯕꯗꯣ ꯑꯗꯨꯃꯥꯏꯅ ꯇꯧꯋꯦ ꯑꯗꯨꯒ ꯑꯩꯅ ꯍꯥꯏꯕꯗꯤ ꯆꯠ ꯆꯠ ꯆꯠꯅꯤꯡ ꯗꯦꯅ
ꯑꯥ
ꯑꯗꯨꯝ ꯆꯠꯁꯦ ꯍꯥꯏꯕ ꯑꯩꯅ ꯆꯠꯅꯤꯡꯗꯕ ꯑꯗꯨꯅ ꯑꯗꯨꯝ ꯀꯧꯒꯅꯤ
ꯑꯥ ꯅꯣꯏꯗꯤ ꯇꯝꯄꯥꯛꯀꯤ ꯆꯥꯔꯁ꯭ꯔꯣ ꯆꯦꯡꯒꯤ ꯆꯥꯔꯁꯔꯣ
ꯀꯩꯍꯥꯏꯕ
ꯇꯝꯄꯥꯛꯀꯤ ꯆꯥꯔꯖꯂꯤ ꯆꯤꯡꯒꯤ ꯆꯥꯔꯖꯂꯣ
ꯆꯝꯄꯥꯛꯒꯤꯁꯨ ꯑꯗꯨꯝ ꯆꯠꯂꯦ ꯆꯤꯡꯒꯤꯁꯨ ꯑꯗꯨꯝ ꯆꯠꯂꯦ ꯑꯅꯤꯃꯛ ꯑꯗꯨꯝ ꯆꯠꯂꯦꯗ
ꯑꯩꯈꯣꯏ ꯀꯩ ꯍꯥꯏꯁꯤꯔ ꯆꯔꯆꯀꯤ ꯂꯤꯗꯔꯁꯤꯡꯅ ꯃꯣꯏꯒꯤ ꯃꯇꯨꯡꯟ ꯑꯣꯏꯅ ꯑꯗꯨꯝ ꯆꯠꯂꯦ ꯃꯣꯏ ꯅꯥꯀꯧꯗꯤ ꯆꯠꯂꯦ ꯃꯣꯏ ꯅꯥꯀꯧꯗꯗꯤ ꯆꯠꯇꯦ ꯃꯔꯛ ꯃꯔꯛꯇꯤ ꯀꯧꯔ ꯑꯦ ꯃꯔꯥꯡ ꯃꯔꯥꯇꯤ ꯀꯧꯇꯦ
ꯑꯣ ꯑꯗꯨ ꯅꯪꯗꯤ ꯀꯔꯤ ꯍꯥꯏꯕꯗꯤ ꯍꯧꯖꯤꯛꯀꯥꯟꯒꯤ ꯀꯔꯤ ꯀꯔꯤ ꯇꯧꯕ꯭ꯔꯣ
ꯀꯩꯍꯥꯏꯕ
ꯍꯧꯖꯤꯛ ꯀꯥꯟꯗꯤ ꯀꯔꯤ ꯀꯔꯤ ꯇꯧꯕꯔꯣ ꯅꯪꯗꯤ
ꯀꯩꯁꯥ ꯇꯧꯗꯦꯗ ꯑꯗꯨ ꯌꯨꯝꯗ ꯂꯩꯔꯦ ꯅꯪꯗꯤ
ꯑꯩꯁꯨ ꯀꯝ ꯃꯅꯩꯌꯦ ꯉꯔꯥꯡ ꯋꯦꯅꯁꯗꯦ ꯀꯣ
ꯑꯥ
ꯑꯉꯥꯡ ꯑꯣꯏꯅ ꯁꯦꯗꯗꯤ ꯀꯔꯤ ꯀꯔꯤ ꯇꯧꯈ꯭ꯔꯦ
ꯉꯔꯥꯡ ꯉꯔꯥꯡ ꯉꯔꯥꯡꯗꯤ ꯑꯩꯗꯣ ꯀꯩꯅꯣ ꯇꯧꯔꯦ ꯁꯣꯄꯤꯡ ꯆꯠꯂꯦꯕꯀꯣ ꯅꯨꯡꯁꯥ ꯌꯥꯝ ꯁꯥꯏꯌꯦ ꯈꯔ ꯏꯪꯕ ꯀꯥꯟꯗ ꯏꯃꯥꯟꯅꯕꯤꯁꯤꯡꯒ ꯆꯠꯁꯦ ꯍꯥꯏꯅ ꯍꯥꯏꯕ ꯑꯗꯣ ꯆꯠꯂꯦꯕꯀꯣ
ꯎꯝ
ꯆꯠꯄ ꯀꯥꯟꯗ ꯃꯤꯗꯣ ꯎꯝ ꯅꯨꯡꯁꯥ ꯌꯥꯝ ꯁꯥꯕꯒꯤ ꯑꯗꯨꯝ ꯑꯣꯏꯔꯁꯨ ꯆꯠꯂꯦ
ꯑꯗꯨꯒ ꯑꯩꯁꯨ ꯌꯥꯝ ꯈꯜꯂꯦꯕꯀꯣ
ꯍꯣꯏ ꯑꯁ ꯍꯟꯗꯛ ꯀꯥꯟꯗꯤ ꯁꯥꯕꯒ
ꯑꯗꯨꯒ ꯎꯝ ꯀꯩꯍꯥꯏꯁꯤꯔ ꯃꯣꯏꯗꯣꯀꯣ ꯗ꯭ꯔꯦꯁꯇꯣ ꯈꯟꯕꯗꯣ ꯌꯥꯝ ꯈꯟꯕꯅꯦꯕ ꯑꯃ ꯌꯦ ꯑꯃ ꯌꯦꯡ ꯀꯣ ꯂꯧ ꯂꯧꯒꯗ꯭ꯔꯥ ꯍꯥꯏꯔꯗꯤ ꯂꯧꯗꯕ ꯑꯣ ꯂꯧꯕꯒꯤ ꯂꯧꯅꯤꯡꯉꯥꯏ ꯂꯧꯕ ꯄꯨ ꯂꯧꯌꯦꯕꯀꯣ ꯌꯥꯝ ꯅꯣꯛꯅꯤꯡꯕꯅꯦ
ꯑꯗꯨꯒꯨꯝꯕ ꯃꯤꯗꯣ ꯁꯣꯞꯄꯤꯡ ꯆꯠꯄꯗ ꯌꯥꯝ ꯄꯨꯕ ꯌꯥꯝ ꯇꯟꯕꯅꯦ ꯁꯥꯎꯅꯤꯡꯕꯅꯦ ꯑꯩꯗꯤ ꯑꯃ ꯎꯔꯗꯤ ꯍꯦꯛ ꯑꯗꯨꯝ ꯂꯧꯋꯦꯕ
ꯀꯩ ꯍꯥꯏꯕ
ꯑꯗꯨꯒꯨꯝꯕ ꯃꯤꯗꯣ ꯁꯣꯞꯄꯤꯡ ꯄꯨꯕꯁꯦ ꯌꯥꯝ ꯇꯟꯕꯅꯦꯕ
ꯍꯣꯏ ꯑꯗꯨꯃꯥꯏꯅꯦ ꯂꯣꯏꯅꯃꯗꯤ ꯌꯦꯡꯒꯅꯦꯕꯀꯣ ꯂꯣꯏꯅꯃꯛ ꯄꯥꯏꯕꯤꯈ꯭ꯔꯅꯦꯕꯀꯣ ꯐꯤꯁꯦ ꯗ꯭ꯔꯦ ꯀꯔꯤ ꯀꯔꯤꯅꯣ
ꯂꯩ ꯂꯣꯏꯕꯀꯣ ꯑꯗꯣ ꯑꯃꯨꯛ ꯊꯣꯛꯂꯛꯀꯅꯤꯀꯣ ꯀꯔꯤꯔꯥ ꯈꯪꯗꯤꯌꯦ ꯂꯩ ꯑꯗꯨꯝ ꯅꯨꯡꯉꯥꯏꯅ ꯇꯧꯕꯗꯣ
ꯅꯨꯡꯉꯥꯏꯇꯝꯅꯦ ꯍꯥꯏꯕꯗꯤ ꯗꯨꯀꯥꯟ ꯐꯝꯕꯈꯣꯏꯁꯨ ꯋꯥꯏꯑꯦꯗꯅꯀꯣ ꯀꯌꯥ ꯑꯩꯗꯤ ꯄꯥꯝꯗꯦ
ꯍꯥꯥ
ꯍꯥ ꯑꯩꯗꯤ ꯀꯌꯥ ꯏꯟꯇꯔꯦꯁ ꯂꯩꯇꯦ ꯁꯣꯄꯤꯡꯒꯨꯝꯕ ꯗꯤꯀꯣ ꯑꯣ ꯑꯣ ꯅꯪꯗꯤ ꯁꯤꯡꯖꯨꯒꯨꯝꯕꯁꯨ ꯆꯥꯅꯤꯡꯕꯔꯥ ꯁꯤꯡꯖꯨꯗꯤ ꯌꯥꯝ ꯆꯥꯅꯤꯡꯉꯦ ꯍꯣꯏ ꯑꯩꯁꯨꯅꯦ ꯁꯤꯡꯖꯨ ꯌꯥꯝ ꯄꯝꯃꯦ ꯁꯤꯡꯖꯨꯗꯤ ꯆꯥꯗꯣꯏꯅꯦ ꯑꯗꯣ
ꯑꯣ
ꯑꯗꯨꯕꯨ ꯁꯤꯡꯖꯨ ꯗꯣ ꯌꯥꯝ ꯆꯥꯕ ꯌꯥꯗꯦ ꯄꯨꯛꯇꯣ ꯌꯥꯗꯕꯀꯣ ꯆꯈꯥꯎ ꯂꯩꯕ
ꯍꯣꯏ ꯅꯪꯗꯤ ꯀꯌꯦꯝꯇ ꯇꯧꯗ꯭ꯔꯕꯣ
ꯇꯧꯗꯦꯗ ꯑꯗꯨꯕꯨ ꯍꯟꯗꯛ ꯃꯣꯔꯣꯛ ꯈꯔ ꯂꯦꯞꯄꯒꯤ ꯁꯥꯕꯒꯤ ꯌꯥꯝ ꯍꯩꯇ꯭ꯔꯦ ꯍꯥꯟꯅꯗꯤ ꯄ꯭ꯔꯣ ꯑꯣꯏꯔꯝꯕꯅꯤ ꯃꯣꯔꯣꯛ ꯆꯥꯅꯤꯡꯉꯥꯏꯗꯤ
ꯎꯝ ꯌꯥꯝ ꯐꯩꯌꯦ‌ꯅꯦ
ꯈꯤꯇꯪ ꯈꯤꯇꯪ ꯆꯥꯔꯦ ꯍꯧꯖꯤꯛꯇꯤ
ꯌꯥ ꯑꯗꯣ ꯃꯔꯣꯛ ꯌꯥꯝ ꯆꯥꯕꯁꯨ ꯌꯥꯝ ꯐꯠꯇꯦꯗ ꯑꯃꯔꯣꯝꯗ ꯍꯥꯏꯔꯗꯤ ꯀꯣ
ꯐꯠꯇꯦ ꯍꯣꯏ ꯅꯥꯀꯨꯞꯄꯤꯁꯨ ꯐꯠꯇꯦ ꯅꯪꯗꯤ ꯀꯔꯤ ꯁꯤꯡꯖꯨꯅ ꯈ꯭ꯋꯥꯏꯗꯒꯤ ꯍꯥꯎꯒꯦ
ꯀꯩ ꯍꯥꯏꯕ
ꯀꯔꯝꯕ ꯁꯤꯡꯖꯨꯅ ꯈ꯭ꯋꯥꯏꯗꯒꯤ ꯍꯥꯎꯒꯦ
ꯑꯩꯒꯤꯗꯤꯀꯣ ꯏꯟ ꯏꯟꯁꯥꯡ ꯅꯥꯄꯤ ꯀꯩꯅꯣ ꯆꯤꯡꯗ ꯑꯗꯨꯝ ꯐꯪꯕꯗꯣ ꯑꯗꯣ ꯍꯦꯟꯅ ꯍꯥꯎꯋꯦ ꯅꯪꯒꯤꯗꯤ
ꯑꯩꯅ ꯈ꯭ꯋꯥꯏꯗꯒꯤ ꯍꯥꯎꯕꯗꯤ ꯄꯥꯟꯅꯦ ꯀꯔꯤꯔꯥ
ꯎꯝ ꯌꯥꯝ ꯎꯝ ꯑꯣꯀꯦ ꯑꯗꯣ ꯀꯩꯅꯣ ꯑꯣ ꯌꯥꯝ ꯐꯥꯏꯅ ꯑꯗꯣ ꯅꯪ ꯏꯔꯣꯏꯕꯗꯤ ꯍꯩꯕ꯭ꯔꯥ
ꯑꯩ ꯏꯔꯣꯏꯕ ꯍꯩꯇꯦꯗ
ꯑꯣ ꯑꯩꯁꯨ ꯍꯩꯇꯦ ꯏꯔꯣꯏꯕꯁꯦ ꯏꯃꯥꯟꯅꯕꯤꯁꯤꯡꯖꯨꯀꯣ ꯌꯥꯝ ꯄꯥꯝꯃꯦ ꯑꯗꯨꯃꯛꯇꯤ ꯑꯩꯗꯤ ꯍꯥꯏꯖꯝ ꯑꯣꯏꯔꯗꯤ ꯑꯗꯨꯝ ꯀꯧꯔꯛꯀꯅꯤꯀꯣ ꯀꯩ ꯍꯥꯏꯁꯤꯔ ꯁꯟꯗꯦ ꯅꯨꯃꯤꯠ ꯇꯥ ꯕꯣꯔꯤꯡ ꯌꯥꯝ ꯆꯨꯔꯦꯅ ꯀꯩꯝꯇ ꯇꯧꯔꯗꯅꯀꯣ ꯊꯕꯛꯀꯨꯝꯕ ꯀꯔꯤ ꯀꯔꯥꯅꯣ ꯑꯗꯨꯝ ꯂꯣꯏꯅ ꯇꯤ ꯂꯩꯌꯦꯅ ꯃꯤ ꯂꯣꯏꯅꯃꯛ
ꯍꯣꯏ
ꯑꯗꯨ ꯑꯣꯏꯕꯩ ꯌꯥꯏꯗꯨꯝ ꯀꯧꯔꯛꯀꯅꯤ ꯃꯥꯗꯣ ꯆꯠꯁꯤꯔ ꯑꯩꯅꯗꯤ ꯆꯠꯅꯤꯡꯗꯕꯁꯤꯗꯤꯕꯀꯣ ꯃꯥꯥꯅꯗꯤ ꯗꯨꯝ ꯀꯧꯔꯛꯀꯅꯤ ꯑꯗꯨ ꯑꯣꯏꯔꯁꯨ ꯀꯔꯤ ꯎꯄꯥꯏꯔꯅꯤ ꯐ꯭ꯔꯦꯟꯅ ꯀꯧꯔꯛꯄꯅꯤꯅꯀꯣ ꯑꯗꯨꯝ ꯆꯠꯂꯦ ꯑꯩꯁꯨ
ꯅꯨꯄꯥ ꯃꯆꯥ ꯑꯥꯃꯈꯛꯅ ꯇꯝꯗꯨꯕꯨ
ꯍꯥꯥ
ꯅꯨꯄꯥ ꯃꯆꯥꯈꯣꯏꯅ ꯁꯨꯃꯥꯏꯅ ꯆꯠꯄꯁꯤꯅ ꯐꯥ ꯄꯥꯛꯄꯅꯦꯕ ꯂꯩꯁꯥꯕꯤ ꯃꯆꯥꯁꯤꯡꯅ ꯁꯨꯃꯥꯏꯅ ꯆꯠ_ _
ꯍꯣꯏ ꯍꯥꯏꯔ ꯂꯩꯁꯥꯕꯤꯁꯤꯡꯁꯦ ꯃꯨꯅꯤꯡꯗꯦ ꯑꯣꯏ ꯂ_ _ ꯏꯔꯣꯏꯕ ꯆꯠꯂꯗꯤ ꯃꯨꯁꯨ ꯃꯨꯏꯌꯦꯅꯦ ꯆꯠꯅꯤꯡꯗꯦ
ꯇꯜꯂꯦꯗ ꯅꯣꯡ ꯐꯥꯗꯣꯛ ꯆꯠꯂꯗꯤ ꯌꯥꯏ
ꯍꯣꯏ ꯑꯩꯗꯤꯀꯣ_ ꯑꯍ ꯀꯔꯤ ꯍꯥꯏꯁꯤꯔ ꯏꯔꯣꯟꯕ ꯄꯥꯝꯖꯗꯦ ꯌꯥꯝꯅ ꯎꯝ ꯑꯩꯅ ꯄꯥꯝꯕꯗꯤ ꯁꯤꯡꯖꯨꯒꯨꯝꯕ ꯀ꯭ꯔꯤ ꯑꯗꯨꯝ ꯆꯥꯃꯤꯟꯅꯅꯤꯡꯉꯥꯏꯗꯣ ꯑꯗꯨꯃꯥꯏꯅ ꯑꯗꯨꯒꯨꯝꯕꯗꯣ ꯌꯥꯝ ꯄꯥꯝꯃꯦ ꯑꯩꯗꯤ
ꯆꯥꯛ ꯍꯦꯟꯖꯥꯡꯗꯤ ꯊꯣꯡꯕ ꯍꯩꯕ꯭ꯔꯣ
ꯨꯎꯝ ꯆꯝꯊꯣꯡꯒꯨꯝꯕ ꯑꯗꯨꯒꯨꯝꯕꯗꯤ ꯑꯗꯨꯝ_ _ ꯍꯩꯌꯦ ꯑꯗꯣ ꯌꯥꯝꯅ ꯀꯩ ꯍꯥꯏꯁꯤꯔ ꯂꯨꯕ ꯏꯟ ꯖꯥꯡꯒꯨꯝꯕ ꯊꯣꯡꯕ ꯂꯩꯌꯦꯅ ꯎꯇꯤꯒꯨꯝꯕ ꯑꯗꯨꯒꯨꯝꯕꯩꯗꯨ ꯆꯥꯛꯅ ꯁꯦꯝꯃ ꯏꯟꯁꯥꯡ ꯇꯧꯔ ꯑꯗꯨꯒꯨꯝꯕꯗꯤ ꯑꯃꯐꯥꯎ ꯍꯩꯇꯦ ꯅꯪꯗꯤ
ꯆꯞ ꯃꯥꯟꯅꯩ ꯎꯠꯇꯤꯒꯨꯝꯕ ꯁꯦꯝꯒꯨꯝꯕ ꯍꯩꯇꯦ ꯑꯩꯅ ꯍꯩꯕꯁꯦ ꯑꯂꯨ ꯈꯥꯃꯦꯟ ꯊꯣꯡꯕ_ _ ꯑꯂꯨ ꯕ꯭ꯔꯤꯟꯖꯜ ꯊꯣꯡꯕ ꯗꯥꯜ ꯆꯝꯐꯨꯠ ꯍꯩꯌꯦ
ꯑꯣ ꯑꯗꯨꯐꯥꯎ ꯍꯩ ꯍꯩꯔꯗꯤ ꯀꯩꯅꯣ ꯍꯦ ꯑꯗꯨꯝ ꯊꯣꯡꯉꯒ ꯑꯗꯨꯝ ꯆꯥꯕ ꯌꯥꯔꯦꯅ ꯅꯊꯟꯇ ꯑꯣꯏꯔꯁꯨ
ꯍꯣꯏ ꯆꯥꯛ ꯊꯣꯡꯕꯁꯨ ꯌꯥꯝ ꯍꯩꯌꯦ
ꯑꯣ ꯌꯥꯝ ꯐꯩꯌꯦꯅꯦ ꯑꯩ ꯊꯣꯡꯕ ꯍꯩꯌꯦꯕꯀꯣ ꯑꯩ ꯀꯕꯥ ꯁꯤꯗꯤ ꯀꯣ ꯃꯔꯛ ꯃꯔꯛꯇꯗꯤ ꯀꯨꯀꯔ ꯂꯩꯔ ꯑꯩꯅꯔ ꯈꯪꯗ꯭ꯔꯥꯕꯅꯤ
ꯑꯗꯨꯅ ꯑꯣꯏꯔꯝꯅꯤ ꯆꯐꯨꯗꯨꯅ ꯑꯣꯏꯔꯝꯅꯤ
ꯒ꯭ꯌꯥꯟ ꯃꯥꯟꯕꯨ ꯏꯇ ꯑꯗꯣ ꯅꯪꯗꯤ ꯍꯌꯦꯡ ꯀꯥꯏ ꯆꯠꯀꯦ ꯈꯜꯂꯤꯅꯣ
ꯍꯌꯦꯡꯗꯤ_ _ ꯎꯝ ꯌꯨꯝꯗ ꯂꯩꯔꯅꯤ ꯉꯁꯤꯗꯤ ꯕꯖꯥꯔ ꯆꯠꯂꯦ ꯉꯔꯥꯡꯁꯨ ꯆꯠꯂꯦ ꯀꯣ
ꯎꯝ
ꯍꯌꯦꯡꯗꯤ ꯄꯣꯊꯥꯔꯒꯦ
ꯄꯣꯊꯔꯥꯅꯤ